ꯑꯁ ꯅꯪ ꯑꯝꯇ ꯂꯥꯛꯗꯅꯣ ꯑꯩꯈꯣꯏꯗ
ꯍꯧꯖꯤꯛ ꯅꯖꯤ
ꯍꯣꯏ ꯑꯩ ꯍꯧꯖꯤꯛ ꯉꯥ ꯊꯣꯡꯒꯦ ꯑꯩꯅ ꯉꯥ ꯑꯆꯧꯕ ꯑꯃ ꯂꯧꯔꯛꯑꯦ ꯁꯤꯜꯚꯔꯗꯣ
ꯑꯣ ꯁꯦꯝꯁꯦ ꯍꯥꯏꯔꯣ ꯁꯦꯝꯗ꯭ꯔꯤꯕꯣ
ꯁꯦꯝꯕꯁꯦ ꯁꯦꯝꯗ꯭ꯔꯤꯕꯑꯕꯀꯣ
ꯎꯝ
ꯑꯗꯣ ꯁꯦꯝꯁꯨ ꯁꯦꯝꯃꯁꯦ ꯑꯗꯒꯤ ꯃꯔꯣꯏ ꯃꯄꯥꯡꯒꯗꯣ ꯈꯔ ꯁꯦꯝꯖꯤꯜꯂꯒ ꯊꯣꯡ ꯊꯥꯛꯇꯅ ꯇꯧꯔꯒ ꯆꯥꯁꯤ ꯂꯥꯛꯑꯣ ꯉꯁꯤꯗꯤ ꯋꯦꯗꯔꯁꯤꯒ ꯑꯩ ꯉꯥꯗꯣ ꯀꯦꯖꯤ ꯀꯩꯅꯣꯃꯨꯛꯇꯥꯏ ꯍꯥꯏꯕ ꯀꯦꯖꯤ ꯃꯔꯤ
ꯑꯁ ꯐꯖꯔꯦ ꯑꯗꯨꯗꯤ
ꯎꯝ ꯐꯖꯔꯕꯅꯦ ꯎꯝ ꯑꯗꯣ ꯍꯥꯎꯔꯗꯕꯅꯦ ꯑꯗꯣ ꯅꯪ ꯊꯣꯡꯕ ꯊꯥꯛꯄꯒꯤ ꯃꯑꯣꯡꯗꯣ ꯌꯦꯡꯍꯧꯒꯦ ꯑꯩꯗꯣ ꯂꯥꯛꯑꯣ ꯁꯤ ꯁꯦꯝꯃꯒ ꯊꯣꯡꯉ ꯊꯥꯛꯑ ꯆꯥꯔꯒ ꯅꯪꯁꯨ ꯌꯦꯡꯁꯨ ꯌꯦꯡꯍꯧꯔꯣ
ꯑꯩ ꯀꯔꯤꯀꯩ ꯄꯨꯔꯛꯎꯒꯦ
ꯀꯩꯝ ꯄꯔꯛ ꯅꯣꯗ
ꯁꯣꯏꯕꯨꯝ ꯊꯥꯛꯁꯤꯔꯣ
ꯑꯥꯎ ꯁꯣꯏꯕꯝ ꯊꯥꯛꯑꯣꯁꯦ ꯉꯥꯛꯇ ꯉ ꯉꯥꯇ ꯉꯥ ꯑꯗꯨꯝ ꯊꯣꯡꯉꯁꯦ ꯎꯝ
ꯃꯥꯏ ꯃꯊꯤꯐꯥꯎ ꯃꯔꯤꯟꯗꯣꯡ ꯉꯧꯁꯤꯗꯅ ꯇꯟꯕ꯭ꯔꯣ
ꯃꯥꯒꯤ ꯃꯊꯤꯕꯣꯡ ꯑꯉꯥꯎꯅꯉꯥꯏ ꯌꯥꯎꯔꯨꯣꯏꯗ
ꯑꯦꯁ ꯉꯥ ꯆꯥꯎꯗꯨꯗꯤ ꯗꯥꯝꯔꯞ ꯆꯠꯂꯨ ꯈꯔꯞ ꯆꯠꯂꯉꯨ ꯀꯥꯏꯗꯕꯅꯤ ꯀꯩꯅꯣ
ꯑꯣ ꯇꯧꯔꯁꯨ ꯂꯥꯛꯑꯣꯅꯦ ꯑꯗꯨꯗꯤ ꯄꯗꯥꯝꯗꯤ ꯂꯩꯇꯦ ꯄꯗꯥꯝꯗꯣ ꯈꯔ ꯄꯥꯏꯒꯦꯔꯥ ꯄꯥꯏꯔꯣ ꯅꯪ
ꯍꯣꯏ ꯑꯗꯨ ꯍꯥꯎꯕꯅꯦꯕꯗꯨ ꯉꯥꯔꯤꯈꯥꯡ ꯉꯧꯕꯗꯣ
ꯍꯥꯎꯕꯅꯦ ꯍꯥꯎꯕꯅꯦ
ꯑꯩꯗꯤ ꯑꯁ ꯎꯁꯣꯞ ꯆꯥꯛꯀꯧꯕꯒꯨꯝꯕ ꯁꯒꯥꯕꯒꯨꯝꯕ ꯆꯠꯄꯁꯦ
ꯎꯝ
ꯉꯥ ꯊꯣꯡꯕꯗꯗꯤ ꯍꯧꯖꯤꯛꯇꯀꯤ ꯉꯥꯔꯤ ꯈꯥꯡꯉꯕꯗꯣ ꯑꯗꯨꯅ ꯍꯦꯟꯅ ꯆꯥꯏ
ꯑꯁ ꯅꯪꯗꯤ ꯄꯪꯗꯦꯗꯅ ꯑꯗꯨꯗꯤ
ꯑꯁ ꯌꯥꯝ ꯍꯥꯎꯋꯦ ꯃꯥꯒꯤ ꯃꯅꯨꯡꯒꯤ ꯄꯥꯔꯠꯀꯩꯗꯣ ꯑꯁ ꯀꯩ ꯍꯥꯏꯅꯤ ꯆꯥꯕꯗꯥ ꯌꯥꯝ ꯑꯣꯏꯅꯝꯕ ꯍꯥꯏꯇꯥꯔꯦ
ꯎꯝ
ꯍꯣꯏ ꯑꯗꯨꯗꯤ ꯑꯩ ꯂꯥꯛꯁꯤꯜꯂꯦ ꯌꯧꯁꯤꯜꯂꯦ
ꯎꯝ
ꯑꯗꯨꯝ ꯆꯪꯉꯛꯑꯒꯦ
ꯎꯝ
ꯀꯗꯥꯏꯅꯣꯉꯥꯕꯣ
ꯇꯨ ꯇꯨ ꯎꯁꯤꯂꯦ ꯔꯦ ꯇꯨ
ꯑꯁ ꯐꯅꯔꯦ ꯁꯤꯗꯤ ꯌꯥꯝ ꯊꯤꯅ
ꯎꯝ
ꯉꯥꯁꯥꯏꯗꯩꯩꯅꯦ ꯁꯤꯜꯚꯔꯁꯦ ꯁꯨꯃꯥꯏꯅ ꯑꯆꯧꯕꯁꯦ ꯍꯧꯖꯤꯛ ꯁꯨꯃꯥꯏꯅ ꯊꯣꯛꯑꯕꯔꯦꯀꯣ
ꯎꯝ ꯑꯗꯒꯤ ꯁꯦ ꯇꯨꯜꯁꯤꯁꯦ ꯁꯨꯃꯥꯏꯅ ꯃꯥꯒꯤ ꯃꯈꯨꯁꯦ ꯁꯨꯃꯥꯏꯅ ꯑꯩꯈꯣꯏꯒꯤ ꯃꯈꯨ ꯈꯣꯡꯅꯕꯤꯁꯤꯅ ꯁꯤꯅ ꯈꯦꯩ ꯇꯣꯏꯦꯗꯅ ꯁꯨꯃꯥꯏꯅ
ꯑꯥ ꯑꯥ
ꯑꯗꯨꯒ ꯁꯨꯃꯥꯏꯅ ꯈꯦꯠꯇꯣꯛꯑꯁꯤ ꯑꯗꯨꯒ ꯈꯦꯠꯇꯣꯛꯑꯒ ꯑꯩꯅ ꯇꯨꯁꯤꯁꯦ ꯁꯨꯝ ꯁꯤ ꯈꯦꯠꯄ ꯂꯣꯏꯔꯦꯔꯕꯅꯤꯅꯅꯦ ꯑꯩ ꯁꯨꯝ ꯀꯛꯂꯛꯑꯒꯦꯕ ꯑꯗꯣ ꯅꯪꯅ ꯁꯤꯒꯤ ꯃꯔꯣꯏ ꯃꯄꯥꯡꯁꯦ ꯁꯨꯝ ꯁꯦꯝꯖꯜꯂꯛꯑꯣꯗꯣ ꯆꯅꯝꯒꯨꯝꯕ ꯁꯤꯡꯒꯨꯝꯕꯁꯦ ꯑꯩ ꯁꯨꯝ ꯀꯩꯀꯥꯟꯗ
ꯑꯉꯥꯡꯗꯣ ꯁꯨꯃꯥꯏꯅ ꯑꯣꯏꯅ ꯀꯛꯄꯅ ꯐꯔꯣꯏꯗ꯭ꯔꯣ ꯅꯪ ꯀ ꯀꯔꯝꯕ ꯃꯑꯣꯡꯗ ꯀꯛꯅꯤꯡꯉꯤꯅꯣ
ꯑꯩꯕꯨꯗꯤ ꯌꯥꯏ ꯌꯥꯏ ꯅꯪꯅ ꯀꯔꯝꯕ ꯃꯑꯣꯡꯗ ꯀꯛꯄ ꯄꯥꯝꯃꯤꯅꯣ
ꯅꯠꯇꯦ ꯑꯩꯅ ꯍꯥꯏꯅ ꯕꯣꯛꯁ ꯁꯦꯞꯀꯤ ꯄꯤꯁ-ꯄꯤꯁ ꯐꯖꯕꯤꯗ ꯑꯗꯨ ꯑꯗꯨꯃꯥꯏꯅ ꯀꯛꯁꯦꯕ ꯗꯨꯗꯨꯅ ꯌꯥꯝ ꯃꯁꯛ ꯐꯖꯗ꯭ꯔꯣ ꯍꯥꯎꯗꯨꯁꯨ ꯌꯥꯝ ꯃꯥꯟꯗ꯭ꯔꯣ
ꯑꯣ ꯌꯥꯏꯌꯦ ꯌꯥꯏꯌꯦ
ꯑꯗꯣ ꯅꯪꯒꯤꯁꯦ ꯈꯥꯃꯦꯟ ꯁꯤꯟꯕ ꯍꯋꯥꯏ ꯊꯔꯥꯛꯁꯤ ꯊꯥꯛꯇꯣꯏꯔꯥ
ꯈꯥꯕꯦꯟ ꯑꯁꯤꯟꯕ ꯊꯥꯛꯇꯣꯏꯅꯦ
ꯍꯋꯥꯏ ꯊꯔꯥꯛꯁꯤꯗꯤ
ꯍꯋꯥꯏ ꯊꯔꯥꯛꯁꯤꯁꯨ ꯊꯥꯛꯁꯦ
ꯑꯗꯣ ꯁꯤꯁꯨ ꯁꯦꯝꯖꯤꯜꯂꯛꯑꯒꯦꯀꯣ ꯇꯤꯜꯂꯧꯇꯅ ꯍꯥꯟꯅꯁꯤ ꯁꯦꯝꯁꯤꯔꯥ ꯅꯪ ꯉꯥ ꯁꯦꯝꯗꯧ ꯋꯥꯠꯂꯤꯃꯤꯅꯦ ꯈꯔ
ꯑꯥ ꯑꯩꯁꯦ ꯁꯤꯁꯦ ꯑꯩꯅ ꯁꯨꯝ ꯁꯦꯝꯖꯤꯜꯂꯛꯑꯒꯦꯕꯀꯣ
ꯎꯝ
ꯑꯗꯣ ꯅꯪꯅ ꯀꯩꯅꯣ ꯇꯧꯔꯛꯑꯣꯕ ꯎꯝ ꯅꯪꯅ ꯁꯤꯒꯤ ꯆꯅꯝꯁꯦ ꯃꯀꯨ ꯈꯣꯛꯆꯜꯂꯛꯑꯣꯕ
ꯑꯣ ꯌꯥꯏꯌꯦ ꯑ ꯑꯁ ꯀꯩꯅꯣ ꯇꯧꯕ ꯁꯤ ꯉꯥꯁꯦ ꯀꯦꯖꯤꯗ ꯀꯌꯥ ꯀꯌꯥ ꯁꯥꯔꯛꯀꯦ ꯅꯪ ꯂꯧꯔꯛꯄꯗ
ꯃꯣꯏꯅ ꯀꯦꯖꯤꯗ ꯆꯅꯤ-ꯆꯅꯤ ꯁꯥꯔꯛꯑꯦ
ꯑꯦ ꯍꯣꯡꯉꯤꯅꯦ ꯉꯥ ꯆꯥꯎꯔꯗꯤ ꯄꯩꯁꯥ ꯑꯃ ꯍꯦꯜꯂꯦ ꯀꯥꯏꯅ ꯍꯥꯏꯅꯕꯅꯦ ꯅꯪꯁꯦ ꯐꯥꯔꯝꯗꯩ ꯗꯥꯏꯔꯦꯛ ꯂꯧꯔꯤꯔꯣ
ꯃꯥꯅꯦ ꯑꯩꯈꯣꯏ ꯀꯥ ꯍꯣꯏꯒꯤ ꯎꯝ ꯃꯃꯥꯟꯅꯕ ꯑꯃ ꯂꯩꯕꯗꯣ
ꯑꯣ ꯑꯣ ꯑꯣ ꯅꯪ ꯆꯠꯂꯨꯏꯔꯣ ꯐꯥꯔꯝꯗ ꯍꯧ ꯉꯁꯤꯒꯤ
ꯃꯥ ꯐꯣꯟ ꯇꯧꯔꯛꯑꯦ
ꯑꯪ
ꯃꯥ ꯐꯣꯟ ꯇꯧꯔꯛꯑꯦ ꯑꯩꯉꯣꯟꯗ ꯎꯝ ꯀꯩꯅꯣ ꯉꯥꯗꯣ ꯑꯩꯅ ꯃꯉꯣꯟꯗ ꯅꯍꯥꯟꯅ ꯁꯤꯡꯈꯤꯕꯅꯦꯕ
ꯑꯣꯥ
ꯑꯗꯨꯃꯥꯏꯅ ꯁꯥꯎꯄ ꯌꯥꯎꯔꯗꯤ ꯑꯩꯉꯣꯟꯗꯇ ꯄꯥꯎ ꯍꯥꯏꯔꯛꯎ ꯍꯥꯏꯅ
ꯑꯣ ꯑꯣ ꯑꯣ ꯑ ꯑꯗꯨꯗꯤ ꯅꯪ ꯆꯠꯄ ꯀꯥꯟꯗ ꯁꯤꯅ ꯏꯆꯥꯎ ꯆꯥꯎꯔꯤꯔꯥ ꯅꯠꯇ꯭ꯔꯒ ꯁꯤꯗꯤ ꯍꯦꯟꯅ ꯆꯥꯎꯕꯁꯨ ꯂꯩꯍꯧꯔꯤꯕꯣ
ꯃꯣꯏꯒꯤꯁꯦ ꯎꯝ ꯁꯤꯅ ꯏꯆꯥꯎ ꯆꯥꯎꯋꯦ ꯑꯗꯨꯒ ꯀꯩꯅꯣꯁꯨ ꯇꯧꯋꯦ ꯃꯩ ꯌꯥꯝ ꯑꯃ ꯁꯧꯕꯁꯨ ꯌꯥꯎꯋꯦ
ꯑꯗꯨꯗꯤ ꯍꯦꯟꯅ ꯀꯦꯖꯤ ꯑꯩꯅ ꯍꯥꯏꯕꯗꯤ ꯀꯦꯖꯤ ꯍꯦꯟꯅ ꯇꯥꯕ ꯂꯩꯍꯧꯔꯤꯕ꯭ꯔꯥꯕ
ꯑ ꯁꯤꯗꯒꯤ ꯍꯦꯟꯕꯗꯤ ꯂꯩꯍꯧꯗ꯭ꯔꯦ ꯑꯗꯨꯒ ꯁꯤꯒ ꯃꯥꯟꯅꯅ ꯇꯥꯕ ꯑꯗꯒꯤ ꯃꯉꯣꯟꯗꯒꯤ ꯈꯔ ꯍꯟꯊꯕ ꯍ
ꯑꯣ
ꯇꯧꯔꯤꯁꯦ
ꯁꯤꯜꯚꯔꯁꯦ ꯁꯨꯃꯥꯏꯅ ꯆꯥꯗꯤ ꯑꯗꯨꯝ ꯍꯥꯎꯕꯅꯦ ꯑꯩꯁꯨ ꯑꯗꯨꯝ ꯍꯥꯎ ꯁꯃꯥꯏ ꯁꯨꯃꯥꯏꯅ ꯇꯧꯖꯩꯦꯟꯅꯁꯦ ꯑꯗꯒꯤ ꯑꯇꯩ ꯉꯥꯗꯣ ꯑꯗꯨ ꯍꯥꯎ ꯑꯇꯩ ꯉꯥꯁꯨ ꯑꯗꯨꯝ ꯍꯥꯎꯋꯦꯀꯣ
ꯎꯝ ꯑꯗꯨ ꯁꯦ ꯀꯩꯅꯣ ꯇꯧꯔꯁꯦ ꯁꯤ ꯑꯩ ꯀꯦꯝꯕꯁꯨ ꯂꯣꯏꯁꯤꯜꯂꯑꯦ ꯅꯪ ꯃꯔꯣꯏ ꯃꯄꯥꯡꯒ ꯑꯝꯇ ꯂꯣꯏꯁꯤꯜꯂꯛꯑꯣꯁꯦ
ꯍꯣꯏꯅꯦ ꯑꯗꯣ ꯁꯤꯒꯤ ꯍꯋꯥꯏ ꯊ꯭ꯔꯥꯞ ꯀꯩꯀꯥꯁꯦ ꯀꯦꯆꯤꯗ ꯀꯌꯥ ꯀꯌꯥ ꯄꯤꯔꯛꯀꯦ
ꯑ ꯁꯤ ꯀꯦꯖꯤꯗ ꯆꯥꯝꯃ ꯄꯤꯔꯛꯑꯦ
ꯑꯥ
ꯑꯗꯨꯒ ꯁꯤꯁꯤꯅ ꯎꯃ ꯁꯤꯒꯤ ꯀꯩꯅꯣꯁꯦ ꯈꯥꯃꯦꯟ ꯑꯥꯁꯤꯟꯕꯁꯦ ꯈꯥꯃꯦꯟ ꯑꯁꯤꯟꯕꯁꯤꯅꯥ ꯀꯦꯖꯤꯗ ꯍꯨꯝꯐꯨ
ꯑꯥ
ꯑꯗꯨꯒ ꯍꯋꯥꯏꯗꯥꯛꯁꯤꯅ ꯆꯥꯝꯃ ꯎꯝ
ꯗꯁꯗꯤ ꯀꯥꯄꯤꯍꯦ
ꯌꯥꯕꯅꯦ ꯑꯗꯨ
ꯅꯪꯒꯤꯁꯦ ꯍꯩꯔꯤꯕꯣꯛ ꯎꯕꯤꯗ ꯍꯩꯔꯤꯕꯣꯛ ꯂꯩꯕ꯭ꯔꯣ
ꯍꯩꯔꯤꯕꯣꯞ ꯂꯩꯌꯦ ꯁꯤꯗ
ꯍꯔꯤꯕꯣꯞꯁꯤ ꯉꯥ ꯊꯣꯡꯕꯗ ꯊꯥꯛꯄꯁꯦ ꯅꯪꯒꯤ ꯋꯥꯈꯜꯗ ꯑꯇꯦꯛꯄꯁꯤꯅ ꯍꯥꯎꯕ ꯍꯦꯟꯕ꯭ꯔꯥ ꯑꯀꯪꯕꯖꯤꯅ ꯍꯥꯎꯕ ꯍꯦꯟꯕ꯭ꯔꯥ
ꯑꯇꯦꯛꯄꯁꯤꯅ ꯍꯥꯎꯕ ꯍꯦꯜꯂꯦ ꯑꯩ ꯋꯥꯈꯟꯗꯗꯤ
ꯃꯅꯝ ꯅꯨꯡꯁꯤꯕꯁꯨ ꯍꯦꯟꯕ ꯃꯥꯜꯂꯦꯀꯣ
ꯎꯝ
ꯑꯁ ꯑꯗꯣ ꯑꯩꯗꯤ ꯁꯨꯡꯩ ꯍꯩꯅꯗꯦꯕꯣ ꯍꯩꯔꯤꯕꯣꯞꯁꯦ ꯃꯤꯗꯤ ꯍꯥꯎꯋꯏ ꯒꯥꯏꯅ ꯌꯥꯝ ꯆꯥꯟꯅꯕꯅꯦ
ꯑ ꯍꯩꯔꯤꯕꯣꯞꯁꯦ ꯁꯨꯝ ꯊꯥꯛꯄꯒꯤ ꯏꯟꯁꯥꯡꯗ ꯀꯩꯀꯥ ꯃꯅꯝ ꯅꯨꯡꯁꯤꯕ ꯋꯥꯅꯦꯕꯀꯣ ꯑꯩꯁꯨ ꯃꯥ ꯃꯤꯗꯤ ꯄ ꯍꯔꯤꯕꯣꯞꯁꯦ ꯈꯜꯂꯒ ꯆꯥꯕ ꯂꯩꯌꯦꯕ ꯍꯥꯎꯋꯤ ꯀꯥꯏꯅ ꯑꯗꯨꯗꯣ ꯑꯩꯗꯤ ꯑꯩꯁꯨ ꯍꯩꯅꯗꯦ ꯑꯗꯨꯗꯤ
ꯑꯗꯨꯅꯦ ꯆꯥꯛ ꯆꯥꯗꯅ ꯁꯥꯥꯖꯤꯟꯈꯤꯕꯁꯦ ꯁꯤ ꯃꯉꯥꯏꯔꯦ ꯑꯩꯅ ꯑꯁ ꯌꯥꯝ ꯇꯜꯂꯤꯁꯦ
ꯎꯝ
ꯑꯗꯨ ꯆꯨꯝꯅ ꯊꯥꯛꯕꯕꯨꯗꯤ ꯃꯅꯟꯕꯨꯗꯤ ꯌꯥꯝ ꯅꯨꯡꯁꯤꯕꯀꯣ
ꯎꯝ
ꯑꯗꯣ ꯑ ꯉꯥꯁꯤꯗꯤ ꯅꯪ ꯀꯩ ꯈꯥꯡꯗ ꯊꯣꯡꯗꯣꯏꯔꯥ ꯅꯠꯇ꯭ꯔꯒ ꯀꯣꯔꯐꯨꯗ ꯊꯣꯡꯒꯗ꯭ꯔꯥ
ꯈꯥꯡꯗ ꯑꯣꯏꯅ ꯊꯣꯡꯒꯦ
ꯑꯗꯨꯗꯤ ꯃꯩꯗ ꯊꯣꯡꯒꯗ꯭ꯔꯥ ꯚꯔꯅꯔ ꯊꯣꯡꯒꯗ꯭ꯔꯥ
ꯑꯥ ꯃꯩꯗ ꯑꯣꯏꯅ ꯇꯧꯔꯁꯦ ꯃꯩꯅ ꯅꯨꯡꯉꯥꯏꯅꯤ
ꯃꯩꯅ ꯈꯔ ꯍꯥꯎꯗꯧꯁꯨ ꯃꯥꯜꯂꯦ ꯑꯗꯨꯒ ꯀꯩꯅꯣ ꯇꯧꯒꯦ ꯉꯥꯔꯤꯡꯈꯥ ꯉꯧꯕꯗꯨꯅ ꯑꯩꯅ ꯍꯦꯛꯇ ꯉꯧꯔꯛꯑꯒꯦ
ꯑ ꯅꯪꯅ ꯒꯌꯥꯁꯇ ꯉꯧꯔꯀꯣ ꯑꯗꯨꯅ ꯑ
ꯑꯗꯣ ꯅꯪ ꯀꯅꯣꯗꯣ ꯉꯥꯔꯤꯟꯈꯥ ꯉꯧꯕꯩꯁꯦ ꯃꯥꯒꯤ ꯃꯕꯨꯛ ꯀꯩꯀꯥꯗꯣ ꯐꯖꯅ ꯂꯧꯊꯣꯛ ꯍꯥꯥꯛꯄꯤꯔꯛꯑꯣꯕꯀꯣ ꯃꯁꯤꯡ ꯀꯥꯗꯣ ꯂꯧꯊꯣꯛꯑꯒ ꯃꯁꯥ ꯀꯔꯤ ꯀꯔꯥꯗꯨꯁꯨ ꯑꯗꯨꯒ ꯃꯀꯣꯛꯁꯤꯗꯤ ꯅꯪ ꯏꯟꯖꯥꯡ ꯊꯣꯡꯕꯗ ꯊꯥꯛ ꯊꯥꯛꯇꯣꯏ ꯅꯠꯇ꯭ꯔꯣ
ꯍꯣꯏ ꯍꯣꯏ ꯃꯀꯣꯛꯁꯤꯗꯤ ꯑꯩꯒꯤ ꯄꯥꯝꯖꯕꯤꯅꯤ ꯀꯩꯅꯣ ꯑꯁ ꯃꯀꯣꯛ ꯆꯥꯔꯗꯤ ꯂꯣꯏꯔꯦ ꯉꯥꯛ ꯊꯣꯡꯕꯗꯩꯗꯤ
ꯍꯣꯏ ꯑꯗꯣ ꯑꯇꯩ ꯑꯇꯩ ꯄꯥꯔꯁꯤꯡꯗꯣ ꯀꯩꯅꯣ ꯇꯧꯔꯣ ꯑ ꯍꯥꯏꯗꯤ ꯉꯥꯔꯤꯜꯈꯥ ꯉꯧꯕꯗ ꯍꯥꯞꯄꯁꯦꯕꯀꯣ
ꯎꯝ
ꯑꯗꯨꯒ ꯇꯧꯔꯒ ꯁꯦꯝꯖꯤꯜꯂꯒ ꯇꯧꯔꯁꯤ ꯑꯗꯨꯃꯥꯏꯅ
ꯎꯝ
ꯆꯥꯛꯇꯤ ꯂꯣꯏꯈ꯭ꯔꯕ꯭ꯔꯣ ꯀꯃꯥꯏꯅ ꯇꯧꯔꯒꯦ
ꯆꯥꯛꯄꯨꯗꯤ ꯂꯣꯏꯔꯦ
ꯑꯣ ꯐꯔꯦ ꯐꯔꯦ ꯑꯗꯨꯗꯤ ꯏꯟꯖꯥꯡꯈꯛ ꯉꯥꯏꯔꯦꯅꯦ
ꯎꯝ ꯇꯨ ꯁꯤ ꯏꯟꯁꯥꯡꯁꯦ ꯁꯨꯃꯥꯏꯅ ꯊꯣꯡꯗꯣꯏꯕ ꯁꯤꯒꯤ ꯃꯔꯨꯞ ꯃꯄꯥꯡꯁꯤꯡꯁꯦꯑ ꯑ ꯁꯤ ꯔꯦꯗꯤ ꯑꯣꯏꯔꯦꯗꯅ ꯑꯗꯩꯒꯤ ꯁꯤ ꯈꯔꯥꯡꯁꯦ ꯁꯥꯍꯜꯂꯅꯤ ꯑꯗꯨꯒ ꯇ ꯊꯥꯎꯁꯦ ꯕꯪꯕꯪ ꯁꯥꯔꯛꯑꯦꯗꯅꯁꯦ
ꯑꯥ
ꯗꯨꯀꯥꯟꯁꯤꯗ ꯃꯔꯣꯏ ꯃꯄꯥꯡꯁꯦ ꯁꯤꯁꯦ ꯍꯥꯟꯅ ꯍꯥꯞꯄꯤꯔꯁꯤ ꯑ ꯇꯦꯁꯄꯇꯥꯁꯦ ꯍꯥꯟꯅ ꯍꯥꯞꯄꯤꯔꯁꯤꯀꯣ ꯑꯗꯨꯒ ꯖꯤꯔꯥꯁꯤꯁꯨ ꯑꯃꯨꯛ ꯍꯥꯞꯆꯤꯜꯂꯦ ꯑꯗꯒꯤ ꯎꯝ ꯗꯒꯤ ꯑ ꯇꯤꯜꯂꯧ ꯇꯤꯜꯂꯧꯁꯤ ꯍꯥꯞꯆꯤꯜꯂꯁꯦ ꯑꯗꯨꯒ ꯁꯤ ꯁꯨꯃꯥꯏꯅ ꯇꯤꯜꯂꯧꯁꯦ ꯈꯔ ꯈꯔ ꯑꯗꯨꯃꯥꯏꯅ ꯃꯨꯜꯂꯛꯄꯒꯤ ꯇꯥꯏꯃꯤꯡꯁꯦ ꯁꯤꯗꯅ ꯆꯅꯝꯒ ꯁꯤꯡꯒꯁꯦ ꯑꯃꯨꯛꯀ ꯍꯥꯞꯆꯤꯜꯂꯁꯦ ꯑꯗꯨꯒ ꯁꯤꯒꯤ ꯎꯝ ꯁꯤ ꯁꯦ ꯇꯨ ꯁꯨꯃꯥꯏꯅ ꯃꯨꯟ ꯈꯔ-ꯈꯔ ꯃꯔꯣꯏ ꯃꯄꯥꯡ ꯈꯔ-ꯈꯔ ꯃꯨꯟꯖꯜꯂꯛꯄ ꯍꯧꯔꯦꯗꯅ
ꯍꯣꯏ ꯍꯣꯏ
ꯃꯨꯅꯍꯟꯂꯛꯄ ꯍꯧꯕ ꯀꯥꯟꯁꯤꯗ ꯈꯥꯃꯦꯟ ꯁꯤꯟꯕꯁꯦ ꯑꯃꯨꯛ ꯍꯥꯞꯆꯤꯟꯕꯤꯕ
ꯀꯩꯅꯣꯗꯤ ꯎꯝ ꯈꯥꯃꯦꯟ-ꯈꯥꯃꯦꯟꯁꯤꯟꯕꯁꯦ ꯑꯣ ꯉꯥ ꯃꯔꯣꯏ ꯄꯥꯛ ꯉꯧꯔ ꯃꯇꯨꯡꯗ ꯉꯥ ꯍꯥꯞꯄ ꯃꯇꯨꯡꯗ ꯍꯥꯞꯛꯗꯣꯏꯅꯦꯕ ꯅꯠꯇ꯭ꯔꯥ
ꯑꯥ ꯑꯗꯨꯒ ꯇꯨ ꯁꯤ ꯇꯨ ꯉꯥꯏꯈꯣ ꯇꯨ ꯁꯤꯁꯦ ꯈꯥꯃꯦꯟ ꯁꯤꯟꯕꯁꯦ ꯁꯤ ꯃꯨꯜꯂꯦꯗꯅ ꯑꯩꯅ ꯇꯨ ꯎꯝ ꯑꯩꯈꯣꯏꯅ ꯄꯦꯁꯀꯤ ꯇꯥꯏꯞꯇ ꯑꯗꯨꯃꯥꯏꯅ ꯐꯖꯅ ꯃꯨꯜꯍꯜꯂꯦꯗꯅ ꯈꯥꯃꯦꯟ ꯁꯤꯟꯕꯁꯦ ꯀꯩꯅꯣ ꯇꯧꯗꯣꯏꯅꯦꯕ ꯎꯝ ꯅꯪꯅ ꯈꯥꯃꯦꯟ ꯑꯁꯤꯟꯕ ꯇꯪꯈꯥꯏ-ꯇꯪꯈꯥꯏ ꯌꯥꯎꯔ ꯆꯥꯕꯗꯣ ꯑꯗꯨꯅ ꯍꯣꯔꯦꯟ ꯇꯣꯉꯥꯟꯅꯥ ꯍꯥꯞꯄ ꯍꯥꯞꯀꯅꯦꯕ ꯁꯤꯁꯤꯅ ꯏꯟꯁꯥꯡꯒꯤ ꯃꯍꯥꯎ ꯊꯣꯛꯅꯕꯅꯦ
ꯑꯣ
ꯃꯍꯥꯎ ꯊꯣꯡꯅꯕ ꯁꯤꯁꯤꯅ ꯁꯨꯃꯥꯏꯅ ꯍꯥꯞꯇꯦꯕ ꯑꯗꯨꯒ ꯊꯣꯡꯗꯦ ꯑꯩ ꯈꯪꯗꯦ ꯑꯩ ꯃꯣꯏ ꯊꯣꯡꯕꯗꯤꯦ ꯑꯃꯨꯛ ꯎꯗ꯭ꯔꯤꯕ
ꯑꯣ
ꯑꯗꯨꯒ ꯇꯨ ꯁꯤꯁꯦ ꯁꯨꯃꯥꯏꯅ ꯁꯤꯁꯦ ꯅꯪ ꯅꯪ ꯂꯥꯎꯁꯤꯜꯂꯛꯄꯩ ꯇꯥꯟꯖꯥꯁꯤꯗ ꯑꯃꯨꯛ ꯉꯥꯁꯦ
ꯎꯝ ꯎꯝ
ꯍꯜꯂꯣ ꯇ ꯀꯁꯤ ꯊꯨꯝꯁꯦ ꯊꯥꯡꯖꯜꯍꯧꯔꯅꯤ ꯗꯗꯥ
ꯑꯥ
ꯑꯗꯨꯒ ꯉꯥꯥꯁꯦꯁꯨ ꯁꯨꯃꯥꯏꯅꯂꯂ ꯑꯗꯨꯒ ꯊꯝꯕꯤꯔꯅꯤ ꯁꯤ ꯃꯈꯨꯝꯁꯦ ꯀꯨꯞꯁꯜꯂꯜꯂꯤꯁꯦ ꯁꯨꯃꯥꯏꯅ ꯁꯤ ꯀꯨꯞꯁꯜꯂꯥ ꯊꯝꯕꯤꯔꯦ ꯑꯗꯨꯒ ꯎꯝ ꯁꯤꯀꯨꯝꯁꯤꯗ ꯊꯝꯕꯗꯒꯤꯗꯤ ꯑꯣꯠꯄ ꯌꯥꯗ꯭ꯔꯦꯀꯣ ꯈꯥꯕꯩꯅ ꯁꯨꯡꯑꯣꯗ ꯑꯣꯠꯄ ꯌꯥꯗ꯭ꯔꯦ ꯑꯩꯈꯣꯏꯒꯤ ꯃꯥꯁꯦ ꯑꯣꯠꯀꯦ ꯍꯥꯏ ꯇꯔꯗꯤ ꯁꯤ ꯈꯥꯡꯒꯤ ꯃꯅꯥꯁꯤꯗ ꯄꯥꯏꯔꯒ ꯇꯣ ꯁꯨꯃꯥꯏꯅ ꯑꯩꯅ ꯀꯤꯗꯤꯛ ꯀꯇꯗꯤ ꯀꯔꯤ ꯀꯔꯤꯃꯥꯏꯅ ꯅꯤꯛꯄꯁꯦ ꯈꯤꯇꯪ ꯈꯤꯇꯪ ꯑꯣꯠꯇꯕꯤꯗ ꯑꯗꯨꯒ ꯁꯨꯃꯥꯏꯅ ꯈꯥꯡꯁꯦ ꯁꯨꯃꯥꯏꯅꯃꯥꯏꯅ ꯕꯛ ꯕꯛ ꯇꯧꯔꯒ ꯃꯊꯪꯒ ꯑꯣꯟꯕꯁꯦ
ꯆꯥꯎꯈ꯭ꯔꯕ ꯀꯥꯡꯁꯤꯕꯨ ꯊꯥꯡꯒꯠ ꯉꯝꯈꯤꯗ꯭ꯔꯣ
ꯏꯁ ꯀꯩꯅꯣꯍꯦ ꯏꯔꯥꯏ ꯂꯩꯕ ꯄꯣꯠꯅꯤ ꯁꯤꯗꯤ
ꯑꯣ ꯑꯩ ꯆꯥꯎꯕꯁꯤꯗ ꯊꯥꯡꯒꯠ ꯉꯝꯒꯗ꯭ꯔꯥ ꯁꯤꯅꯤ
ꯎꯝ ꯑꯗꯣ ꯁꯤꯁꯦ ꯁꯨꯃꯥꯏꯅ ꯇꯧꯔꯦꯗꯅ
ꯑꯥ
ꯑꯗꯨꯒ ꯑꯗꯒꯤꯗꯤ ꯁꯤ ꯃꯍꯤ ꯊꯣꯛꯂꯛꯇ꯭ꯔꯉꯥꯒꯤ ꯃꯁꯥꯏꯒꯤ
ꯍꯣꯏ ꯍꯣꯏ
ꯑꯗꯒꯤꯗꯤ ꯁꯨꯃꯥꯏꯅ ꯁꯤ ꯃꯍꯩꯁꯦ ꯊꯣꯛꯂꯛꯄꯗꯒꯤꯗꯤ ꯑꯗꯨꯃꯥꯏꯅ ꯑꯩꯅ ꯉꯁꯥꯏ ꯃꯃꯥꯏꯅ ꯑꯣꯟꯃ ꯑꯗꯨꯃꯥꯏꯅ ꯑꯣꯂꯅꯤ
ꯍꯣꯏ
ꯑꯗꯒꯤꯗꯤ ꯑꯣꯟꯕꯤꯒꯤꯗꯤ ꯑ ꯌꯥꯔꯦ ꯁꯤꯗꯩꯗꯤ ꯀꯩꯅꯣ ꯇꯧꯕ ꯌꯥꯔꯅꯤ ꯑꯩꯈꯣꯏꯅ ꯉꯁꯥꯏꯒꯤ ꯍꯋꯥꯏ ꯗ꯭ꯔꯥꯛꯇꯣ
ꯑꯥ
ꯍꯣꯏ ꯗꯥꯛꯇꯔ ꯍꯥꯞꯆꯤꯜꯂꯁꯤ ꯁꯤ ꯍꯋꯥꯏ ꯆꯔꯥꯛꯁꯦ ꯍꯥꯞꯆꯤꯜꯂꯕꯅꯤꯅ ꯃꯊꯪꯗꯤ ꯀꯔꯤ ꯍꯥꯞꯆꯜꯂꯅꯤ ꯃꯍꯤ ꯑꯃꯨꯛ ꯍꯥꯞꯆꯜꯂꯁꯤꯁꯦ ꯃꯍꯤ ꯌꯥꯝ ꯍꯥꯞꯄꯅꯨꯀꯣ ꯃꯍꯤꯁꯦ ꯑꯗꯨꯒ ꯑ ꯃꯍꯤꯁꯦ ꯍꯥꯞꯆꯜꯂꯕꯅꯤꯅ ꯈꯥꯃꯦꯟ ꯑꯁꯤꯟꯕ ꯅꯪꯅ ꯇꯪꯈꯥꯏ- ꯇꯪꯈꯥꯏ ꯆꯥꯅꯤꯡꯉꯤꯗꯣ
ꯍꯣꯏ
ꯑꯗꯨ ꯍꯥꯞꯆꯜꯂꯁꯤ ꯈꯥꯃꯦꯟꯁꯦ ꯑꯃꯃꯨꯛꯇꯪ ꯍꯥꯞꯁꯤꯔ ꯑꯃꯁꯨꯡ ꯃꯔꯤꯃꯨꯛꯇ ꯉꯁꯥꯏꯁꯨ ꯃꯍꯤ ꯍꯥꯞꯈ꯭ꯔꯕꯅꯤꯅꯅꯦ
ꯍꯣꯏ ꯍꯣꯏ
ꯁꯤ ꯍꯥꯞꯄꯤꯔꯦ ꯑꯗꯒꯤꯗꯤ ꯈꯣꯨꯝꯖꯤꯜꯂꯁꯤ ꯌꯥꯔꯅꯤ ꯑꯗꯨꯃꯥꯏꯅ
ꯃꯨꯜꯂꯕꯅꯤꯅꯦꯁꯦ ꯅꯠꯇ꯭ꯔꯥ
ꯎꯝ
ꯑꯥꯂꯨ ꯀꯩꯀꯥ ꯍꯋꯥꯏ ꯀꯩꯀꯥꯗꯤ ꯈꯤꯇꯪ ꯋꯥꯠꯂꯤꯕ
ꯎꯝ
ꯉꯗꯤ ꯑꯗꯨꯝ ꯃꯨꯜꯂꯦꯕ
ꯎꯝ
ꯆꯥꯕꯗꯨꯝ ꯌꯥꯗꯕ ꯄꯣꯠꯅꯦꯕ ꯅꯠꯇ꯭ꯔꯥ ꯑꯩꯒꯤꯁꯨ ꯅꯥꯀꯟꯅꯤꯒꯤ ꯉꯥꯔꯤꯈꯥꯁꯤꯁꯨ ꯔꯦꯗꯤ ꯇꯧꯕ ꯌꯥꯔꯛꯑꯅꯤ
ꯑꯣ ꯇꯨ ꯁꯤꯁꯦ ꯎ ꯀꯩꯅꯣ ꯁꯧꯕ ꯍꯧꯒꯠꯂꯦꯗꯅ ꯑꯁꯤꯁꯦ ꯁꯤ ꯁꯧꯔꯕꯅꯤꯅ ꯁꯤ ꯉꯥꯏꯍꯥꯛ ꯑꯗꯨꯝ ꯊꯝꯕꯤꯔꯁꯦꯕꯀꯣ ꯑꯗꯩ ꯅꯪꯒꯤ ꯉꯥꯔꯤꯈꯥꯏꯒꯤꯗꯨꯁꯨ ꯑꯃꯨꯛ ꯅꯪ ꯃꯔꯣꯏ ꯃꯄꯥꯡꯁꯤꯡꯗꯣ ꯇꯧꯕ ꯍꯧ ꯌꯥꯔꯅꯤ
ꯍꯣꯏ ꯌꯥꯌꯦꯏꯌꯦ ꯑꯣ ꯑꯗꯨꯗꯤ ꯁꯤ ꯇꯧꯔꯒ ꯉꯥꯔꯤꯈꯥꯁꯦ ꯑꯃꯨꯛ ꯊꯣꯛꯣꯛꯑꯁꯤ ꯑꯗꯨ ꯂꯣꯏꯔꯒ ꯄꯨꯟꯅ ꯆꯥꯔꯁꯤꯅꯦꯍꯥꯛ
ꯍꯋꯥꯏꯁꯦ ꯑꯩꯅꯅꯦ ꯉ ꯂꯧꯅꯗꯅꯕꯅ ꯑꯇꯥꯎꯕ ꯑꯣꯏꯅ ꯂꯧꯁꯤꯜꯂꯛꯑꯕꯅꯤ
ꯌꯥꯏ ꯌꯥꯌꯦ